ꯍꯜꯂꯣ
ꯎꯝ
ꯐꯃꯨꯡ ꯆꯪꯉꯕ ꯆꯪꯗ꯭ꯔꯤꯕꯣ
ꯑꯩ ꯐꯃꯨꯡ ꯆꯪꯗ꯭ꯔꯤꯌꯦ ꯊꯣꯡꯒꯥꯟ ꯊꯣꯛꯑꯝꯕꯅꯦ
ꯎꯝ ꯀꯩꯅꯣ ꯇꯧꯗꯣꯏꯔꯣ ꯊꯣꯡꯉꯥꯟ ꯊꯣꯛꯇꯣꯏꯔꯕ
ꯑꯥ ꯊꯣꯡꯒꯥꯟ ꯊꯣꯛꯏꯑ ꯊꯣꯡꯒꯥꯟꯗ ꯁꯨꯝ ꯎꯝ ꯆꯥꯛꯆꯥ ꯇꯣꯂꯛꯄꯒꯤ ꯋꯥꯛꯀꯤꯡ ꯃꯇꯦꯛ ꯑꯃ ꯆꯠꯇ꯭ꯔꯒꯗꯤ ꯐꯃꯨꯡ ꯆꯪꯁꯤꯟꯕꯗꯣ ꯇꯨꯝꯕꯗꯣ ꯅꯨꯡꯉꯥꯏꯇꯦꯕ ꯆꯥꯛ ꯍꯦꯛꯇꯣꯛꯄ ꯐꯃꯨꯡ ꯆꯪꯁꯤꯟꯕꯗꯣ ꯑꯩ ꯑꯩꯒꯤ ꯑꯣꯏꯅ ꯍꯩꯅꯗꯦꯕ ꯑꯗꯨꯒꯤ ꯃꯇꯦꯛ ꯑꯃ ꯑꯗꯨꯝ ꯈꯣꯡ ꯀꯥꯞ ꯇꯔꯥ ꯀꯨꯟꯃꯨꯛ ꯑꯗꯨꯝ ꯆꯠꯄ ꯍꯥꯏꯇꯥꯔꯦ ꯑꯗꯨꯅ ꯑꯩꯈꯣꯏꯒꯤ ꯎꯀ ꯎꯀꯨꯕꯣ ꯑꯗꯨꯝ ꯊꯣꯛꯑꯦꯕ ꯑꯗꯨ ꯊꯣꯛꯏ ꯍꯧꯖꯤꯛ
ꯎ ꯎꯀꯨꯏ ꯅꯣꯏꯒꯤ ꯃꯃꯥꯡꯗ ꯂꯩꯕꯗꯨꯔꯥ ꯑꯋꯥꯡꯔꯣꯝꯒꯤꯔꯥ ꯃꯈꯥꯔꯣꯝꯒꯤꯔꯥ ꯀꯥꯎꯔꯦ
ꯑꯩꯈꯣꯏꯒꯤ ꯃꯈꯥ ꯊꯪꯕꯗ ꯑꯩꯈꯣꯏꯒꯤ ꯂꯩꯔꯛ ꯍꯥꯏꯖꯟꯕꯝꯗ ꯁꯣꯔꯣꯛꯇꯒꯤ ꯍꯥꯏꯖꯤꯜꯂꯛꯄꯒꯤꯗꯣ ꯑꯗꯨꯒꯤ ꯎꯀꯨꯗꯣ ꯑꯗꯨꯐꯥꯎ ꯊꯣꯛꯑꯦꯕ ꯑꯗꯣ ꯉꯁꯤꯗꯤ ꯆꯠꯄ ꯌꯥꯝ ꯅꯨꯡꯉꯥꯏꯇꯤꯌꯦ ꯑꯩꯈꯣꯏ ꯂꯝꯕꯤ ꯁꯦꯝꯕꯒꯤ ꯎꯟ ꯂꯩꯕꯥꯛ ꯊꯥꯖꯤꯟꯕꯗꯣ ꯑꯗꯨꯗꯨꯒꯤ
ꯎꯝ
ꯀꯣꯏꯂꯥꯁ ꯊꯥꯗꯣꯏꯅꯦꯕꯀꯣ ꯀꯣꯏꯂꯥꯁ ꯊꯥ ꯗ꯭ꯔꯤꯕ ꯑꯗꯨꯗꯨꯒꯤ ꯑꯍꯥꯟꯕꯗ ꯂꯩꯕꯥꯛꯀꯀꯥ ꯅꯨꯡ ꯀꯀꯥ ꯊꯥꯕ ꯇꯧꯕꯗꯣ ꯑꯗꯨ ꯇꯧꯕꯒꯤ ꯑꯩꯈꯣꯏ ꯉꯁꯥꯏ ꯉꯁꯥꯏ ꯑꯍꯤꯡ ꯅꯣꯡ ꯆꯨꯔꯝꯕꯗꯣ ꯑꯗꯒꯤ ꯉꯁꯥꯏ ꯅꯨꯡꯊꯤꯟꯁꯨ ꯅꯣꯡ ꯉꯥꯏꯍꯛ ꯆꯨꯏꯗꯅ ꯅꯨꯡꯊꯤꯟ ꯍꯥꯏꯗꯤ ꯑꯗꯨꯒ ꯑꯩꯈꯣꯏꯒꯤ ꯄꯨꯡ ꯇꯔꯥꯃꯥꯊꯣꯏ ꯑꯗꯨꯗꯥꯏꯗ ꯅꯣꯡ ꯆꯨꯏꯗꯅꯀꯣ ꯑꯗꯨꯗꯨꯅ ꯑꯃꯨꯛ ꯂꯩꯈꯣ ꯂꯩꯈꯣꯝ ꯊꯣꯛꯑꯒ ꯑꯩꯈꯣꯏ ꯆꯠꯄ ꯅꯨꯡꯉꯥꯏꯇꯕꯗꯣ ꯑꯗꯨ ꯑꯣꯏꯕ ꯑꯗꯨꯅ ꯑꯩꯅ ꯇꯞ ꯇꯞ ꯀꯥꯜꯂꯤꯁꯦ ꯅꯣꯡ ꯃꯔꯤꯛ ꯃꯔꯤꯛ ꯁꯨꯝ ꯇꯥꯁꯜꯂꯦ ꯍꯧꯖꯤꯛ
ꯍꯧꯖꯤꯛ ꯇꯔꯛ ꯑꯕꯥ
ꯎꯝ ꯇꯥꯕ ꯍꯧꯔꯦ ꯅꯣꯡ ꯃꯔꯤꯛ ꯃꯔꯤꯛ
ꯎꯝ ꯁꯣꯝꯗꯗꯤ ꯇꯥꯗ꯭ꯔꯤ ꯑꯗꯣ ꯑꯗꯨꯝ ꯌꯧꯔꯛꯀꯗꯣꯏꯅꯤ ꯁꯣꯝꯗꯁꯨ ꯍꯥꯏꯕꯗꯤ ꯀꯩꯁꯨ ꯂꯥꯞꯅꯕ ꯅꯠꯇꯕꯅꯤꯅ ꯌꯥꯝ ꯍꯥꯏꯕꯗꯤ ꯀꯤꯂꯣꯃꯤꯇꯔ ꯅꯈꯣꯏꯕꯨꯒ ꯂꯩꯅꯩꯁꯦ ꯀꯤꯂꯣꯃꯤꯇꯔ ꯑꯅꯤ ꯑꯍꯨꯝ ꯑꯣꯏꯒ ꯈꯔꯁꯥꯒꯤ ꯆꯥꯡꯗꯤ ꯑꯣꯏꯔꯝꯒꯅꯤꯕ ꯑꯗꯣ ꯑꯗꯨꯝ ꯌꯧꯔꯛꯄ ꯍꯧꯖꯤꯛꯀꯤꯔꯗꯤ ꯇꯥꯗ꯭ꯔꯤ
ꯎꯝ ꯅꯣꯏꯗꯁꯨ ꯑꯗꯨꯝ ꯌꯧꯔꯛꯀꯅꯤꯗ
ꯑꯗꯨ ꯀꯔꯗ ꯍꯌꯦꯡꯗꯤ ꯅꯣꯏ ꯑꯆꯥꯄꯣꯠ ꯍꯧꯕꯗꯧ ꯇꯧꯗꯣꯏ ꯑꯣꯏꯔꯝꯒꯅꯤ
ꯍꯧꯗꯕ ꯌꯥꯗꯦ ꯍꯌꯦꯡꯗꯤ ꯉꯔꯥꯡ ꯄꯨꯡ ꯇꯔꯥꯃꯥꯊꯣꯏ ꯃꯈꯥꯏ ꯑꯋꯥꯏꯗ ꯂꯣꯏꯌꯦꯕꯀꯣ ꯅꯨꯡꯗꯥꯡꯒꯤ ꯉꯔꯥꯟ ꯉꯁꯤ ꯄꯤꯕꯒꯤꯅꯦꯕ ꯑꯗꯣ ꯉꯁꯤ ꯂꯣꯏ ꯂꯧꯈ꯭ꯔꯦꯕ ꯑꯗꯣ ꯍꯌꯦꯡꯒꯤ ꯍꯌꯦꯡꯒꯤ ꯍꯌꯦꯡꯒꯤ ꯄꯤꯅꯤꯡꯉꯥꯏ ꯑꯃꯨꯛ ꯂꯩꯇꯦꯕ ꯑꯗꯨꯗꯨꯅ ꯍꯌꯦꯡ ꯑꯌꯨꯛ ꯉꯟꯇꯥ ꯍꯧꯒꯠꯂꯒ ꯍꯧꯗꯣꯏꯅꯦꯕ ꯑ ꯄꯨꯡ ꯇꯔꯥꯒꯤ ꯑꯋꯥꯏ ꯅꯪꯅꯅꯕ ꯃꯣꯏꯒꯤ ꯗ꯭ꯔꯖꯟ ꯗꯖꯟ ꯗꯖꯟ ꯇꯔꯥꯒ ꯃꯔꯤ ꯅꯠꯇ꯭ꯔ ꯇꯔꯥꯉꯥ ꯂꯧꯈꯤꯗꯣꯏꯅꯦꯕꯀꯣ ꯑꯗꯨꯗꯨꯒ ꯑꯃꯨꯛ ꯅꯨꯡꯊꯤꯟꯒꯤ ꯑꯃꯨꯛ ꯅꯨꯡꯊꯤꯟꯒꯤ ꯄꯨꯡ ꯑꯅꯤꯒꯤ ꯑꯗꯨꯋꯥꯏꯗ ꯑꯃꯨꯛ ꯍꯥꯏꯔꯛꯑꯅꯦꯕꯀꯣ ꯑꯗꯨꯗ ꯑꯃꯨꯛ ꯗꯖꯟꯔꯥꯅꯤ ꯇꯔꯥꯉꯃꯨꯛ ꯂꯧꯗꯣꯏꯕ ꯑꯗꯨꯒ ꯑꯩꯈꯣꯏꯗ ꯂꯥꯏꯕꯛ ꯐꯔꯒꯅ ꯗ꯭ꯔꯖꯟ ꯀꯨꯟ ꯄꯤꯌꯨ ꯍꯥꯏꯔꯒ ꯑꯗꯨꯝ ꯄꯨꯈꯤꯕ ꯑꯗꯨꯗꯨꯅ ꯊꯕꯛ ꯂꯦꯞꯄ ꯁꯨꯡꯉꯥꯏ ꯌꯥꯗꯦꯕ ꯁꯤ ꯍꯦꯛ ꯁꯨꯍꯧꯗꯕꯗ ꯑꯩꯈꯣꯏꯗꯤ ꯑꯃꯨꯛ ꯑꯩꯈꯣꯏꯒꯤ ꯀꯩ ꯍꯥꯏꯅꯤ ꯄꯩꯁꯥ ꯅꯨꯡꯁꯥ ꯊꯥꯡꯃꯤꯌꯥꯝꯁꯦ ꯀꯣꯝꯕ ꯅꯠꯇꯕꯅꯤꯅꯅꯦ ꯐꯔꯛ ꯍꯦꯛꯇ ꯇꯥꯏꯕꯀꯣ ꯑꯗꯨꯗꯨꯒꯤ ꯋꯥꯔꯁꯨ ꯋꯥꯅ ꯑꯩꯈꯣꯏꯅꯅꯦ ꯁꯤ ꯈꯥꯡꯉꯤꯁꯦ ꯑꯗꯨꯒꯤꯅꯦꯕ ꯀꯥꯏꯗ ꯑꯩꯈꯣꯏꯁꯨ ꯅꯨꯡꯇꯤ ꯁꯨꯖꯜꯂꯛꯄꯅꯤꯅ ꯈ꯭ꯋꯥꯡ ꯅꯥꯗꯅ ꯈꯣꯠꯇꯅ ꯃꯌꯥꯝ ꯂꯣꯏ ꯇꯧꯔꯤꯅꯦꯕꯀꯣ ꯑꯗꯨꯗꯨꯒꯁꯨ ꯅꯥꯔꯁꯨ ꯅꯥꯟꯅ ꯈꯪꯕ꯭ꯔꯥ ꯑꯗꯨꯝ ꯀꯩꯅꯣ ꯐꯥꯔꯃꯥꯁꯤꯗ ꯍꯤꯗꯥꯛ ꯀꯩꯀꯥ ꯂꯩꯔꯒ ꯇꯩ ꯇꯩꯗꯅ ꯑꯗꯨꯝ ꯇꯧꯔꯀꯥꯟꯗꯅꯦ ꯀꯩꯅꯣ ꯇꯧꯔꯒꯗꯤ ꯑꯩꯈꯣꯏꯅ ꯀꯌꯥꯅꯤ ꯁꯦꯟꯁꯦ ꯇꯥꯟꯗ꯭ꯔꯒꯗꯤ ꯍꯤꯡꯕꯗ ꯌꯥꯗꯕꯅꯤꯅ ꯑꯇꯣꯞꯄ ꯁꯦꯟꯊꯣꯛ ꯂꯝꯕꯤ ꯑꯃꯨꯛ ꯂꯩꯇꯕꯅꯤꯅꯅꯦ ꯇꯉꯥꯏ ꯐꯗꯅ ꯋꯥꯁꯨ ꯋꯥꯅ ꯑꯩꯈꯣꯏ ꯇꯧꯔꯤꯅꯦꯕ ꯁꯤꯁꯦ ꯈꯪꯕ ꯇꯧꯗꯤ ꯇꯧꯅꯤꯡ ꯄꯣꯟꯗ꯭ꯔꯦꯕ ꯍꯥꯏꯕꯗꯤ ꯍꯛꯆꯥꯡꯗ ꯌꯥꯝ ꯁꯣꯛ ꯄ ꯃꯣꯛꯄ ꯀꯩꯅꯣꯅꯦꯕ ꯎꯝ ꯊꯕꯛꯅꯦꯕ ꯐꯝꯆꯠꯂꯒ ꯊꯕꯛ ꯁꯨꯕꯅꯤꯅ ꯑꯗꯒꯤ ꯃꯥꯒꯤ ꯊꯥꯎꯒꯤ ꯃꯅꯤꯜ ꯀꯔꯤ ꯀꯔꯥꯁꯤ ꯁꯨꯝ ꯑꯩꯈꯣꯏꯅ ꯑꯗꯨꯝ ꯁꯣꯔ ꯍꯣꯟꯗꯣꯛ ꯍꯣꯟꯖꯤꯟ ꯑꯗꯨꯝ ꯌꯥꯎ ꯂꯩꯔꯕꯅꯤꯅꯀꯣ ꯑꯗꯨꯅ ꯑꯐꯕ ꯅꯠꯇꯦ ꯍꯥꯏꯕ ꯍꯣꯏ ꯊꯕꯛ ꯈꯨꯗꯤꯡꯃꯛ ꯋꯥꯗꯕꯕꯨꯗꯤ ꯑꯝꯇ ꯂꯩ ꯇꯦ ꯑꯗꯨꯒꯁꯨ ꯁꯤꯗꯤ ꯃꯅꯥꯛꯇ ꯐꯝꯃ ꯇꯧꯔꯛꯄꯗ ꯊꯕꯛꯅꯤꯅ ꯋꯥꯏ ꯍꯥꯏꯕ ꯑꯗꯒꯤ ꯆꯦꯛ ꯁꯨꯕ ꯍꯥꯏꯔꯣ ꯃꯣꯏꯁꯦ ꯅꯨꯡꯁꯥꯃꯔꯛꯇ ꯁꯨꯏꯅꯤ ꯃꯣꯏꯁꯨ ꯋꯥꯏꯅꯤꯀꯣ ꯋꯥꯕꯕꯨꯗꯤ ꯑꯋꯥꯕꯕꯨꯗꯤ ꯂꯣꯏꯅꯃꯛ ꯋꯥꯔꯤ ꯉꯥꯛꯇꯅꯤ ꯑꯗꯨꯕꯨ ꯃꯈꯜ ꯈꯦꯠꯅꯩꯗꯅ ꯑꯩꯈꯣꯏꯁꯤꯅ ꯑꯃꯨꯛ ꯍꯥꯎꯋꯣ ꯀꯔꯤꯋꯣ ꯃꯅꯝ ꯃꯍꯥꯎꯋꯣ ꯀꯔꯤꯋꯤ ꯑꯗꯨꯝ ꯃꯌꯥꯝꯗꯨꯅ ꯑꯗꯨꯝ ꯏꯁꯖꯦ ꯀꯔꯤ ꯍꯥꯏꯅꯤ ꯁꯣꯛꯆꯜꯂꯛꯄ ꯑꯗꯒꯤ ꯐꯝ ꯐꯝꯖꯤꯟꯕ ꯑꯃꯔꯣꯝꯗ ꯆꯦꯛ ꯁꯨꯈꯤꯕꯅꯕ ꯐꯩꯌꯦꯕ ꯍꯥꯏꯕꯗꯤ ꯃꯣꯏꯗꯤ ꯑꯃꯨꯛ ꯂꯩꯉꯣꯟ ꯍꯣꯟꯕꯕꯨ ꯑꯣꯏꯔꯣ ꯆꯦꯛ ꯍꯣꯟꯕꯕꯨ ꯑꯣꯏꯔꯣ ꯑꯗꯒꯤ ꯆꯦꯛ ꯆꯟꯕꯕꯨ ꯑꯣꯏꯔꯣ ꯈꯤꯇꯪ ꯃꯣꯏꯗꯤ ꯂꯦꯡꯊꯣꯛ ꯂꯦꯡꯁꯤꯟ ꯃꯁꯥꯗꯣ ꯇꯧꯋꯤꯗꯅꯀꯣ ꯑꯩꯈꯣꯏꯁꯤꯅ ꯑꯃꯨꯛ ꯂꯦꯡꯊꯣꯛꯅꯤꯡꯊ ꯑꯝꯇ ꯌꯥꯎꯄꯗꯦ ꯐꯝꯃꯒ ꯑꯗꯨꯝ ꯈꯨꯠꯁꯤ ꯈꯛꯇꯅ ꯂꯦꯡꯗꯣꯏꯁꯦ ꯍꯛꯆꯥꯡꯁꯦ ꯑꯝꯇ ꯂꯦꯡꯕ ꯅꯠꯇꯦꯕ ꯑꯗꯨꯗꯨꯅꯅꯦ ꯁꯣꯛꯄ ꯍꯦꯜꯂꯦꯕ ꯑꯩꯈꯣꯏꯁꯤꯅ ꯑꯃꯨꯛ
ꯎꯝ ꯃꯥꯜꯂꯤꯅꯦ ꯑꯗꯨꯕꯨꯁꯨ ꯁꯨꯝ ꯂꯣꯏꯅ ꯁꯨꯕꯅꯤ ꯀꯅꯥ ꯀꯩꯅꯣ ꯏꯇꯣꯝ ꯊꯣꯏꯔꯝꯃꯤ ꯌꯥꯎꯕ꯭ꯔꯥ
ꯏꯇꯣꯝꯗꯅꯤꯗ ꯀꯅꯥꯝ ꯌꯥꯎꯗꯦꯗ
ꯎꯝ ꯇꯥꯏꯕꯪꯕꯨꯗꯤ ꯊꯦꯡꯉꯕꯅꯤ ꯑꯗꯨꯝ ꯃꯤꯗꯤ ꯇꯨꯝꯕꯗꯤ ꯌꯥꯎꯅꯔꯝꯃꯗꯣꯏꯅꯤ
ꯑꯥ ꯑꯗꯨꯝ ꯑꯗꯨꯝ ꯆꯤꯛꯇꯤ ꯆꯤꯛꯑꯦ ꯆꯤꯛꯑꯒꯁꯨꯅꯦ ꯑꯩꯈꯣꯏ ꯁꯤꯗꯤ ꯃꯩ ꯀꯩꯀꯥ ꯑꯗꯨ ꯂꯝꯕꯤꯁꯦ ꯂꯣꯏ ꯊꯥꯜꯂꯦꯕꯀꯣ ꯌꯨꯝ ꯀꯩꯅꯣꯅꯤꯅ ꯌꯨꯝꯅꯥꯛꯅꯤꯅꯀꯣ ꯑꯗꯣ ꯂꯝꯕꯤꯗꯨ ꯄꯨꯛꯂꯥꯡ ꯉꯥꯟꯕꯅ ꯆꯠꯄꯗ ꯅꯨꯡꯉꯥꯏꯕ ꯑꯗꯨꯒ ꯑꯃ ꯑꯃꯨꯛ ꯑꯩꯈꯣꯏꯒꯤ ꯎ ꯅꯣꯡꯁꯦ ꯑꯩꯈꯣꯏꯒꯤ ꯀꯃꯥꯏꯅ ꯍꯥꯏꯗꯣꯏꯅꯣ ꯂꯛꯁꯥ ꯇꯥꯕꯒꯤ ꯑꯗꯨꯃꯥꯏꯅ ꯇꯥꯏꯌꯦꯕ ꯌꯥꯝ ꯀ ꯀꯨꯝ ꯇꯥꯕꯗꯣ ꯆꯣꯠꯄꯗꯤ ꯅꯠꯇꯕ ꯑꯗꯨ ꯇꯥꯕ
ꯍꯧꯖꯤꯛꯇꯤ ꯀꯔꯤ ꯇꯧꯕ
ꯑꯃꯨꯛꯁꯨ ꯏꯪ ꯏꯪ ꯏꯪ ꯂꯧꯔ ꯂꯤꯂꯤ ꯁꯤꯠꯂꯒ ꯆꯠꯄꯗ ꯌꯥꯝ ꯅꯨꯡꯉꯥꯏꯕꯗ‌ꯣ ꯑꯣꯏꯕ
ꯆꯨꯏꯌ‌ꯦ ꯄꯔꯞꯅ‌ ꯆꯨꯔꯤꯌ‌ꯦ ꯏꯃꯥꯟꯅꯕ ꯑꯃ ꯑꯥ ꯃꯈꯥꯔ‌ꯣꯝꯒꯤꯗꯨꯗꯤ ꯃꯣꯏꯒꯤꯗꯤ ꯅꯣꯡ ꯉꯁꯥꯏ ꯉꯁꯥꯏ ꯋꯥꯏ ꯄꯨꯡꯈꯥꯏ ꯄꯨꯡꯒꯥꯏ ꯃꯃꯥꯡꯗ ꯃꯣꯏꯗꯤ ꯅꯣꯡ ꯇꯥꯔꯦꯒ ꯍꯥꯏꯌꯦꯕꯀꯣ ꯑꯗꯨꯝ ꯐꯖꯅ ꯑꯗꯨꯝ ꯇꯥꯏꯌꯦꯅ ꯍꯥꯏꯕ ꯑꯗꯣ ꯑꯩꯈꯣꯏ ꯁꯤꯗꯗꯤ ꯇꯥꯗꯕ ꯗꯨꯀꯥꯟꯗꯅ ꯑꯃꯨꯛ
ꯑꯗꯨ ꯅꯣꯡꯁ‌ꯦ ꯁꯣꯝꯗꯅ ꯍꯦꯟꯅꯥ ꯍꯦꯟꯅꯥ ꯇꯥꯒꯟꯕꯔꯥ ꯈꯪꯗꯦꯗ ꯇꯧꯔꯤꯁꯦ
ꯑꯗꯨꯅꯦ ꯅꯣꯡꯁꯦ ꯑꯩꯈꯣꯏꯒꯤꯅꯦ ꯃꯐꯝ ꯃꯐꯝꯁꯦ ꯑꯝꯇ ꯃꯥꯟꯅ ꯗ‌ꯦꯕ ꯃꯆꯤ ꯃꯆꯤ ꯇꯥꯕꯒꯤ ꯇꯥꯏꯞ ꯇꯧꯌ‌ꯦꯕ ꯍꯟꯗꯛꯀꯤ ꯃꯑꯣꯡꯁꯦ
ꯇꯧꯋꯦ ꯄꯥꯛꯇꯛꯅꯅ ꯇꯥꯗ‌ꯦ ꯖꯒꯥ ꯖꯒꯥ ꯑꯗꯨꯝ ꯇꯥꯕ ꯌꯥꯎꯌꯦ ꯑꯗꯒꯤ ꯑꯩꯈꯣꯏꯅ ꯒꯥꯔꯤ ꯑꯩꯈꯣꯏꯒꯤ ꯈꯤꯇꯪ ꯆꯠꯂꯒ ꯅꯨꯡꯁꯥ ꯑꯗꯨꯝ ꯁꯥꯔꯝꯕ ꯃꯐꯝꯁꯨ ꯌꯥꯎꯋꯦꯕ ꯍꯟꯗꯛꯀꯤ ꯅꯣꯡ ꯇꯧ
ꯎꯝ
ꯄꯨꯛꯁꯦ ꯑꯩꯈꯣꯏꯒꯤ ꯁꯥꯔꯤ ꯁꯥꯔꯤ ꯇꯧꯏ ꯏꯁꯥꯁꯦ ꯉꯁꯥꯏ ꯅꯨꯡꯊꯤꯟꯗꯣ ꯑꯩꯈꯣꯏ ꯗꯥꯗꯥꯒꯤ ꯃꯆꯥꯅꯨꯄꯤꯈꯩ ꯇꯧꯔꯒ ꯑꯩꯈꯣꯏꯒꯤ ꯎꯝ ꯆꯦꯡ ꯀꯥꯕꯣꯛ ꯑꯍꯥꯕꯤꯗꯣ ꯆꯦꯡꯅ ꯇꯧꯕꯗꯣ ꯑꯗ ꯃꯣꯏ ꯃꯄꯨꯟꯁꯤꯒꯤ ꯆꯦꯡꯗꯣ ꯉꯧꯔꯒ ꯑꯗꯨꯃꯥꯏꯅ ꯁꯨꯔꯒ ꯆꯥꯕꯗꯣ ꯃꯣꯏꯅ ꯇꯧꯖꯔꯒ ꯆꯥꯕꯗꯨꯗꯤ ꯑꯝꯇ ꯇꯧ ꯇꯧ ꯑꯝꯇ ꯇꯧ ꯄꯣꯠꯇ‌ꯦꯗ‌ꯣ ꯃꯣꯏꯗꯤ ꯑꯩꯅ ꯆꯦꯡꯗꯣ ꯑꯩꯈꯣꯏꯗꯤ ꯑꯩꯈꯣꯏꯅ ꯊꯥꯏꯅ ꯇꯧꯕꯗꯗꯤ ꯎꯝ ꯆꯦꯡꯁꯦ ꯑꯩꯈꯣꯏꯅ ꯀꯥꯕꯛ ꯀꯥꯕꯛ ꯆꯥꯝꯊꯣꯛꯑꯒ ꯑꯗꯨꯝ ꯃꯥꯒꯤ ꯃꯆꯨꯝꯗꯣ ꯀꯪꯍꯜꯂꯒ ꯉꯧꯔꯒꯗꯤ ꯀꯕꯣꯛꯇꯣ ꯄꯣꯛꯄ ꯍꯦꯟꯗ꯭ꯔꯥ
ꯎꯝ
ꯑꯗ ꯃꯣꯏꯗꯤ ꯆꯦꯡꯗꯨ ꯁꯨꯛꯆꯥꯝ ꯆꯥꯝꯗꯕꯤꯗꯅ‌ꯦ ꯑꯗꯨꯝ ꯉꯧꯔꯕ ꯑꯗꯨꯗꯨꯅꯅꯦ ꯑꯩꯈꯣꯏꯒꯤ ꯆꯦꯡꯗꯣ ꯀꯕ‌ꯣꯛ ꯄꯣꯛ ꯈꯪꯗ꯭ꯔꯦꯕ ꯃꯣꯏꯗꯤ ꯑꯝꯇ ꯑꯗꯨꯗꯨꯒꯅꯦ ꯑꯩꯅ ꯍꯦ ꯅꯣꯏ ꯇꯧꯋꯤꯗ‌ꯣ ꯂꯥꯜꯂꯦ ꯑꯗꯨꯗꯤ ꯁꯨꯃꯥꯏꯅ ꯍꯥꯟꯅ ꯆꯦꯡꯗꯣ ꯆꯥꯝꯊꯣꯛꯑꯀꯥꯟꯗ ꯂꯧꯈꯠꯂꯒ ꯑꯃꯨꯛ ꯅꯨꯡꯁꯥꯗ ꯀꯥꯕꯛ ꯀꯥꯕꯛ ꯗꯣꯛꯑꯒ ꯑꯗꯨꯗ ꯑꯃꯨꯛ ꯉꯥꯎꯒꯗꯧꯕꯅꯦ ꯑꯗꯨꯗꯨ ꯀꯥꯟꯗ ꯑꯗꯨ ꯀꯥꯟꯗꯨꯗ ꯆꯦꯡ ꯀꯕꯣꯛ ꯄꯣꯛꯄꯅ ꯑꯗꯨꯗ ꯆꯦꯡꯒꯤ ꯃꯄꯣꯞꯇ‌ꯣ ꯆꯥꯎꯊꯣꯔꯛꯀꯗꯧꯕꯅꯤ ꯑꯗꯨꯃꯥꯏ ꯍꯥꯏꯔꯦ ꯑꯗꯨꯗꯨꯒꯅꯦ ꯃꯣꯏꯗꯤ ꯉꯧꯕꯗꯨꯁꯨ ꯍꯩꯇꯕꯅꯤꯅ ꯁꯤ ꯃꯨꯜꯂꯕ ꯁꯤ ꯃꯨꯜꯂꯕ ꯍꯪꯉꯦ ꯑꯩꯉꯣꯟꯗ ꯑꯩꯅ ꯃꯆꯨꯗꯣ ꯈꯔ ꯋꯥꯎꯊꯥꯡꯅꯔꯛꯈꯤꯅꯤ ꯑꯗꯨ ꯑꯗꯨꯃꯥꯏꯅ ꯇꯧꯔꯛꯈꯤꯅꯤ ꯇꯧꯔꯛꯈꯤꯅꯤ ꯍꯥꯏꯔꯒ ꯑꯗꯨꯝ ꯑꯩꯅ ꯑꯗꯨꯝ ꯇꯥꯛꯑ ꯇꯥꯛꯑꯒ ꯍꯥꯏꯗꯤ ꯉꯧꯔꯒ ꯑꯗꯨꯃꯥꯏꯅ ꯇꯧꯔꯒ ꯇꯧꯔꯦ ꯑꯗꯨꯒ ꯁꯨꯔꯦ ꯑꯗꯨꯒ ꯁꯤꯁꯦ ꯀꯔꯤꯒ ꯀꯣꯠꯂ ꯆꯥꯗꯣꯏꯅ‌ꯣꯌ‌ꯦ ꯑꯗꯨꯒ ꯑꯗꯨꯗ ꯀꯣꯠꯅꯕꯗꯤ ꯀꯩꯝꯇ ꯂꯩꯇꯦ ꯀꯣꯕꯤꯒ ꯀꯣꯠꯄꯗꯤ ꯌꯥꯝ ꯍꯥꯎꯕꯅꯦ ꯈꯣꯠꯄꯅꯦ ꯇꯤꯜꯍꯧ ꯀꯩꯀꯥ ꯁꯣꯏꯖꯜꯂꯒ ꯍꯥꯏꯕ ꯑꯗꯨꯒꯅꯦ ꯌꯦꯟꯗꯦꯝ ꯃꯅꯥꯗꯤ ꯀꯣꯠ ꯌꯥꯗ꯭ꯔꯌ‌ꯦ ꯃꯣꯏ ꯍꯥꯏꯕ ꯑꯗꯨꯒ ꯅꯣꯛꯄꯗꯁꯨ ꯂꯣꯏꯔꯕ ꯃꯣꯏꯗꯤ ꯈꯪꯗꯕꯅꯤꯅ ꯑꯗꯨ ꯌꯦꯟꯗ‌ꯦꯝ ꯃꯅꯥꯗꯤ ꯆꯥ ꯌꯥꯗꯦ ꯍꯥꯏꯕ ꯌꯦꯟꯗ‌ꯦꯝ ꯃꯅꯥꯗꯤ ꯀꯝꯐꯣꯏ ꯆꯥꯒꯗꯧꯕꯅꯤ ꯍꯥꯏꯅ ꯍꯥꯏ ꯃꯣꯏꯗꯤ ꯈꯪꯄꯣꯠꯗꯦꯗꯅ ꯀꯝꯐꯣꯏꯒ ꯆꯥ ꯒ ꯍꯥꯎꯕꯅꯤ ꯌꯦꯟꯗ‌ꯦꯝ ꯃꯅꯥꯗꯤ ꯀꯔꯥꯏꯗꯒꯤ ꯑꯗꯨ ꯆꯥ ꯑꯗꯨꯒ ꯆꯥꯕꯗꯤ ꯌꯥꯁꯨ ꯌꯥꯔꯝꯃꯣꯏ ꯆꯥꯟꯅꯁꯨ ꯆꯥꯟꯅꯗꯦ ꯍꯥꯏꯕ ꯑꯗꯩꯗꯤ ꯀꯣꯕꯤ ꯂꯩꯕ ꯑꯃꯨꯛ ꯆꯠꯈ꯭ꯔꯦ ꯀꯣꯕꯤ ꯂꯩꯔꯨꯔꯒ ꯑꯗꯨꯒꯅꯦ ꯐꯖꯅ ꯆꯥꯈꯔꯦꯗꯅ ꯍꯥꯎꯋꯤ ꯍꯥꯎꯋꯤꯅ ꯃꯣꯏꯗꯤ ꯃꯣꯏꯅ ꯍꯧꯖꯤꯛ ꯆꯥꯏꯁꯤꯗꯤ ꯑꯩꯈꯣꯏꯒꯤ ꯃꯪꯒꯟꯅꯒ ꯁꯨꯔ ꯆꯥꯕꯗꯣ ꯑꯗꯨ ꯑꯣꯏꯅ ꯆꯥꯏꯌꯦꯕ ꯈꯪꯕ꯭ꯔꯥ ꯃꯣꯏꯗꯤ ꯑꯗꯨ ꯉꯧꯕ ꯈꯣꯠꯄꯗꯣ ꯍꯩꯇꯕꯅꯤꯅ ꯖꯥꯠ ꯖꯥꯠꯅꯤ ꯊꯥꯏꯅꯒꯤ ꯄꯣꯠꯁꯦ ꯑꯝꯇ ꯈꯪꯗ꯭ꯔꯦ ꯑꯉꯥꯡꯁꯤꯡꯁꯦ ꯑꯗꯒꯤ ꯉꯍꯥꯛ ꯂꯩꯔꯒ ꯑꯃꯨꯛ ꯀꯩꯅꯣꯁꯤ ꯌꯣꯟꯕ ꯂꯥꯛꯑꯦꯕꯀꯣ ꯑꯩꯈꯣꯏꯒꯤ ꯕꯦꯔꯥꯅꯦ ꯑꯗꯒꯤ ꯒꯨꯜꯂꯥꯅꯦ ꯀꯩꯀꯥ ꯌꯣꯟꯕꯤꯗꯣ ꯑꯩꯈꯣꯏꯒꯤ ꯁꯤꯗꯗꯤ ꯑꯩꯈꯣꯏ ꯌꯨꯝꯂꯛꯇ ꯑꯗꯨꯝ ꯂꯥꯛꯑ ꯂꯥꯛꯑ ꯌꯣꯟꯗ꯭ꯔꯥ ꯑꯗꯩꯗ ꯑꯗꯨꯒꯤ ꯃꯑꯣꯡꯗ ꯂꯥꯛꯄꯗꯨꯗꯅꯦ ꯕꯦꯔꯥꯗ ꯃꯁꯛ ꯈꯪꯗ꯭ꯔꯕ ꯃꯣꯏꯗꯤ ꯒꯨꯂꯥꯗ ꯆꯥꯅꯤꯡꯉꯦ ꯍꯥꯏꯕꯅ ꯑꯩꯕꯦꯝꯃ ꯒꯨꯂꯥꯗꯨꯗꯒꯤ ꯁꯤ ꯕꯗꯨꯅ ꯍꯥꯎꯕꯅꯦ ꯕꯦꯔꯥꯁꯦ ꯂꯩꯍꯧꯁꯦꯅ ꯍꯥꯏꯕ ꯕꯦꯔꯥꯗ ꯂꯩꯔꯦ ꯑꯗꯨꯒꯅ ꯍꯥꯎꯋꯤ ꯍꯥꯎꯋꯦ ꯍꯥꯎꯋꯦꯅ ꯑꯅ ꯀꯕꯤꯔꯥꯖꯒꯤꯗꯤ ꯕꯤꯔꯥ ꯁꯤꯁꯤꯗꯤꯅ ꯌꯥꯔꯤ ꯌꯥꯈꯣꯡꯗ ꯅꯞꯄꯒ ꯇꯣꯛꯑꯦ ꯑꯃꯒ ꯆꯥꯕꯁꯤꯗꯤ ꯍꯥꯏꯔꯨꯔꯦ ꯅꯣꯏ ꯊꯥꯏꯅꯒꯤ ꯀꯌꯥꯝ ꯆꯥꯎꯈꯤ ꯑꯗꯨꯒ ꯑꯩꯅ ꯆꯥꯎꯌꯤ ꯊꯥꯏꯅꯒꯤꯗꯤ ꯌꯥꯝꯅ ꯍꯧꯖꯤꯛꯀꯤ ꯁꯤꯒꯤ ꯁꯔꯨꯛꯁꯦ ꯑꯍꯨꯝꯒ ꯃꯔꯤꯒꯨꯝꯕ ꯆꯥꯎꯅꯤ ꯍꯥꯏꯕ ꯑꯗꯨꯝ ꯆꯥꯎꯌꯤꯗꯅ ꯊꯥ ꯊꯥꯁꯨ ꯂꯥꯛꯑꯣꯢꯗꯅ ꯍꯧꯖꯤꯛ ꯗ ꯑꯁ ꯄꯥꯠꯇ꯭ꯔꯦꯛ ꯄꯥꯅ ꯏꯠꯂꯦ ꯑꯗꯨꯒ ꯀꯃꯥꯏꯅꯣ ꯁꯥꯏꯅꯣ ꯈꯪꯗꯦ ꯇ‌ꯦꯔꯥꯗꯨꯕꯨ ꯑꯗ ꯑꯃ ꯁꯥꯕꯗꯅꯦ ꯌꯥꯔꯤ ꯌꯥꯈꯣꯡꯗ ꯅꯞꯄꯩ ꯇꯥꯏꯞ ꯇꯧꯏꯦ ꯍꯥꯏꯕ ꯍꯥꯏꯅꯤꯡꯉꯥꯏ ꯌꯥꯎꯗꯕꯗꯣ ꯃꯍꯥꯎꯁꯨ ꯌꯥꯝ ꯈꯦꯠꯅꯩꯕ ꯊꯥꯏꯅꯒꯤꯅ ꯌꯥꯝ ꯊꯤꯅ ꯍꯥꯎꯕ ꯍꯦꯜꯂꯦꯕ ꯊꯥꯏꯅ ꯅꯪ ꯀꯩꯅꯣ ꯆꯥꯍꯧꯕ꯭ꯔꯥ ꯑꯩꯈꯣꯏꯒꯤ ꯁꯪꯒꯣꯝ ꯃꯄꯥꯟꯗꯒꯤ ꯁꯨꯡꯕ ꯒꯤꯊꯤ ꯀꯥꯏꯗ ꯆꯥꯍꯧꯕ꯭ꯔꯥ
ꯆꯥꯍꯧꯋꯦ ꯑꯩꯈꯣꯏꯒꯤ ꯀꯩꯅꯣ ꯇꯧꯋꯦ ꯑꯗꯒꯤꯒꯤꯊꯤꯗꯣ ꯑꯩꯈꯣꯏ ꯏꯕꯣꯛꯁꯨ ꯌꯥꯝ ꯆꯥꯔꯦ ꯑꯗꯨꯅ ꯑꯗꯨ ꯃꯣꯏꯅ ꯌꯥꯝ ꯍꯥꯎꯅ ꯆꯥꯏꯦ ꯑꯗꯣ ꯆꯥꯛꯀꯁꯨꯛꯄ ꯇꯣꯠꯂꯒ ꯆꯥꯕ ꯌꯥꯎꯋꯦ ꯑꯗꯣ ꯑꯩ ꯆꯥꯕꯗꯤ ꯆꯥꯗꯦ ꯑꯗꯨ ꯀꯥꯏꯅ ꯄꯥꯝꯕ ꯑꯣꯏꯗꯦ ꯍꯥꯏꯅꯕ
ꯑꯁ ꯃꯅꯝ ꯈꯨꯠꯅꯨꯡꯁꯤꯅꯤꯍꯦ ꯒꯤꯊꯤꯗ ꯃꯤ ꯆꯥꯛꯀ ꯇꯣꯠꯂꯒ ꯆꯥꯕꯗ ꯍꯥꯎꯋꯦ ꯑꯩꯗꯤ ꯑꯉꯥꯡꯔꯤꯉꯩꯗ ꯑꯗꯨꯗꯤ ꯌꯥꯝ ꯆꯥꯔꯛꯑꯦ ꯒꯤꯊꯤ ꯌꯥꯝ ꯆꯥꯔꯛꯑꯦ ꯑꯗꯒꯤ ꯑꯩꯈꯣꯏꯒꯤ ꯑꯃ ꯑꯩꯈꯣꯏꯒꯤ ꯀ ꯀꯩ ꯍꯥꯏꯅꯤ ꯑꯃ ꯃꯤꯂꯥꯏꯇꯤ ꯁꯪꯒꯣꯝ ꯀꯥꯏ ꯍꯥꯏꯅꯕꯗꯣ ꯑꯩꯈꯣꯏ ꯁꯪꯒꯣꯝ ꯑꯃ ꯅꯪ ꯅꯪ ꯂꯥꯎꯕ ꯀꯧꯇꯥꯗꯒ ꯍꯥꯜꯂꯒ ꯌꯣꯟꯕꯗꯣ ꯑꯗꯨꯏꯗꯨꯅ ꯈ꯭ꯋꯥꯏꯗꯒꯤ ꯍꯦꯟꯅ ꯆꯥꯔꯦ ꯑꯩꯅ ꯑꯉꯥꯡ ꯑꯣꯏꯔꯤꯉꯩꯗ ꯈ꯭ꯋꯥꯏꯗꯒꯤ ꯆꯥꯕ ꯆꯤꯟꯖꯥꯛ ꯍꯥꯏꯔꯒꯗꯤ ꯑꯗꯨꯒꯤꯕꯨ ꯂꯥꯏꯇꯤ ꯁꯪꯒꯣꯝꯗꯣ ꯌꯥꯝ ꯊꯤꯅ ꯆꯥꯔꯛꯑꯦ ꯑꯗꯨ ꯁꯪꯒꯣꯝꯗꯨꯃ ꯍꯥꯎꯁꯨ ꯍꯥꯎꯋꯤꯗꯅ ꯍꯧꯖꯤꯛꯀꯥꯟꯗꯤ ꯆꯥꯅꯤꯡꯗ꯭ꯔꯦꯗ ꯊꯨꯝꯃꯟ ꯂꯥꯛꯃꯟꯗꯅ ꯍꯩꯅꯗ꯭ꯔꯦꯗ ꯍꯧꯖꯤꯛꯇꯤ ꯀꯨꯏꯔꯦꯗ ꯑꯗꯨ ꯆꯥꯗꯕ ꯆꯍꯤ ꯃꯉꯥ ꯇꯔꯨꯛꯄꯨ ꯁꯨꯔꯝꯂꯅꯤ
ꯑꯩ ꯀꯩꯅꯣ ꯇꯧꯋꯦ ꯑꯩꯈꯣꯏꯒꯤ ꯑꯕꯖꯥꯕꯁꯤꯁꯨ ꯍꯣꯏ ꯍꯥꯟꯅꯕꯨꯗꯤ ꯌꯥꯝ ꯆꯥꯔꯝꯃꯦ ꯑꯗꯣ ꯍꯜꯂꯦ ꯍꯥꯏꯕꯗꯤ ꯁꯨꯝ ꯅꯣꯏꯕ ꯈꯣꯠꯄ ꯇꯧꯕꯅꯤꯅ ꯑꯩꯅ ꯑꯗꯨꯨꯝꯝꯕꯁꯨ ꯀꯥ ꯍꯦꯟꯅꯗꯤ ꯆꯥꯅꯤꯡꯗ꯭ꯔꯦ ꯑꯗꯨꯒ ꯑꯗꯨꯗ‌ꯣ ꯆꯥꯅꯤꯡꯕ ꯂꯩꯔꯒꯁꯨꯅꯦ ꯑꯩꯅ ꯀꯩꯅꯣꯝ ꯇꯧ ꯍꯥꯏꯕꯗꯤ ꯑꯃꯇꯪꯒꯨꯝꯕ ꯍꯥꯏꯐꯗꯪꯅ ꯊꯦꯡꯉꯁꯤ ꯆꯥꯗ ꯌꯥꯗꯕꯒꯤ ꯆꯥꯕꯗ ꯑꯗꯨꯃꯥꯏꯅ ꯇꯧꯋꯤ ꯑꯗꯨꯒ ꯃꯈꯥ ꯃꯟꯖꯟꯕꯗꯤ ꯑꯣꯏꯗ꯭ꯔꯦ ꯑꯊꯨꯝꯕꯒꯨꯝꯕꯁꯦ
ꯃꯥꯅꯦ ꯈꯔꯁꯨ ꯀꯩꯅꯣ ꯇꯧꯒꯗꯕꯅꯤ ꯖꯣꯇꯣꯟ ꯈꯔꯁꯨ ꯌꯥꯎꯗ ꯌꯄꯣꯠꯇꯦ ꯑꯗꯒꯤ ꯍꯧꯖꯤꯛꯇꯤ ꯂꯥꯏꯅꯥꯁꯦ ꯃꯈꯜ ꯃꯈꯜ ꯃꯈꯜ ꯂꯩꯕꯅꯤꯅꯀꯣ ꯑꯊꯨꯝꯕ ꯀꯩꯀꯥꯗꯒꯤ ꯑꯍꯛꯄꯒꯁꯨ ꯀ ꯌꯥꯝꯨꯛꯀꯟ ꯆꯥ ꯌꯥꯝꯄꯣꯟꯟꯇꯦꯕ ꯏꯁꯥꯅ ꯆꯥꯡ ꯑꯃ ꯌꯦꯡꯉꯒ ꯁꯤꯉꯩꯁꯤ ꯆꯥꯕ ꯌꯥꯏ ꯑꯣ ꯁꯤꯗꯤꯁꯤꯅ ꯌꯥꯔꯣꯏ ꯀꯥꯏꯅ ꯈꯟꯗꯣꯛꯑꯒ ꯀꯣ ꯈꯔꯁꯌꯦꯡꯉꯒ ꯆꯥꯒꯗꯧꯕꯅꯤꯗ ꯆꯥꯅꯤꯡꯉꯤꯅ ꯍꯦꯛꯇ ꯄꯣꯛꯆꯥ ꯆꯠ ꯁꯪꯌꯥ ꯄꯣꯟꯇꯕ ꯑꯗꯒꯤ ꯆꯥ ꯅꯨꯡ ꯊꯛꯄꯗ ꯆꯤꯅꯤ ꯌꯥꯝ ꯊꯨꯝꯅ ꯈꯣꯠꯅ ꯊꯛꯅꯕꯁꯦ ꯍꯧꯖꯤꯛꯀꯥꯟꯗꯤ ꯀꯩꯁꯨ ꯌꯥꯝ ꯊꯛꯅꯗ꯭ꯔꯕꯅꯦꯕ ꯑꯗꯨꯝ ꯁꯪꯒꯣꯝ ꯌꯥꯎꯕꯤ ꯆꯥ ꯊꯛꯑꯒꯁꯨ ꯆꯤꯅꯤꯗꯨ ꯈꯤꯇꯪ ꯃꯃꯤꯡꯇꯒꯤ ꯑꯣꯏꯅ ꯊꯥꯛꯑꯒ ꯁꯨꯡꯊꯥꯛ ꯊꯥꯛꯇꯕꯁꯨ ꯑꯗꯨꯝ ꯌꯥꯎꯏꯀꯣ ꯑꯗꯨꯝ ꯆꯝꯅ ꯊꯛꯄꯗꯨꯅ ꯍꯟꯅ ꯍꯥꯎꯋꯦꯅ ꯑꯗꯨꯃꯥꯏꯅ ꯊꯛꯅꯩꯕ ꯑꯗꯨꯅꯁꯨ ꯍꯦꯟꯅ ꯐꯔꯤꯗꯅꯀꯣ
ꯎꯝ ꯑꯩꯈꯣꯏꯁꯨ ꯀꯩꯅꯣ ꯇꯧꯋꯦ ꯍꯩꯅꯔꯦ ꯍꯥꯏꯕꯗꯤ ꯆꯤꯅꯤ ꯌꯥꯎꯗꯕ ꯄꯣꯠꯁꯦ ꯍꯩꯅꯔꯦ ꯑꯍꯥꯟꯕꯗꯗꯤ ꯍꯩꯅꯔꯝꯗꯦꯀꯣ ꯑꯗꯨꯒ ꯀꯩꯅꯣ ꯇꯧꯋꯦ ꯁꯨꯝ ꯑꯩꯈꯣꯏꯒꯤ ꯎꯝ
ꯀꯣ ꯀꯩꯅꯣꯗꯣ ꯆꯤꯅꯤ ꯌꯥꯎꯕꯁꯦ ꯀꯩꯅꯣ ꯇꯧꯋꯦ ꯍꯥꯏꯕ꯭ꯔ ꯑꯩꯈꯣꯏꯒꯤ ꯍꯥꯟꯅꯗꯤ ꯌꯥꯝ ꯄꯥꯝꯃꯝꯃꯦ ꯑꯗꯨꯒ ꯑꯊꯨꯝꯕ ꯁꯔꯨꯛꯁꯦ ꯑꯗꯨ ꯍꯧꯖꯤꯛꯀꯤꯕꯗꯒꯤꯅꯦ ꯑꯗꯨꯝ ꯌꯥꯝ ꯆꯥꯁꯤꯟꯗ꯭ꯔꯦ ꯍꯥꯏꯕꯗꯤ ꯃꯁꯥꯒꯤ ꯁꯪꯒꯣꯝ ꯂ‌ꯣꯜꯂ ꯁꯪꯒꯣꯝꯆꯥꯥ ꯂꯣꯜꯂꯒꯁꯨ ꯆꯤꯅꯤ ꯍꯥꯞꯇ꯭ꯔꯒꯁꯨ ꯃꯁꯥꯒꯤ ꯑꯗꯨꯝ ꯆꯪꯒꯣꯝ ꯑꯣꯏꯕꯗꯤ ꯈꯤꯇꯪ ꯊꯨꯝꯐꯦꯠꯇꯤ ꯇꯧꯕꯅꯦꯕ ꯑꯗꯨꯑꯣꯏꯁꯨ ꯑꯗꯨꯝ ꯊꯛꯑꯦ ꯀꯩꯅꯣ ꯇꯧꯗꯕꯤꯗ ꯁꯨꯡꯍꯥꯞ ꯍꯥꯞꯇꯕꯤ ꯍꯥꯏꯇꯥꯔꯦ ꯆꯤꯅꯤ ꯆꯤꯅꯤ ꯍꯥꯞꯄꯁꯦ ꯌꯨꯝꯒꯤ ꯃꯤ ꯌꯥꯝ ꯄꯥꯝꯅ ꯆꯥꯕꯁꯨ ꯌꯥꯎꯔꯤ ꯑꯗꯣ ꯑꯩꯗꯗꯤ ꯍꯥꯞꯄꯤꯔꯅꯨꯅ ꯊꯣꯛꯊꯣꯛ ꯊꯣꯛꯀ ꯂꯥꯎꯋꯤ ꯆꯤꯅꯤꯒ ꯍꯥꯞꯄꯗ ꯑꯗꫭ ꯀꯥ ꯍꯦꯟꯅꯖꯨ ꯑꯩꯗꯤ ꯄꯥꯝꯕꯗꯤ ꯑꯣꯏꯗ꯭ꯔꯦ
ꯎꯝ ꯐꯔꯦꯕꯅꯦ ꯑꯗꯨ
ꯎꯝ ꯆꯥꯉꯥꯕꫭ ꯍꯖꯤꯛ
ꯑꯥ ꯑꯩ ꯆꯪꯉꯑꯦ
ꯎꯝ ꯊꯕꯛ ꯍꯧꯖꯤꯛꯀꯤ ꯍꯥꯏꯔꯤꯕ ꯖꯒꯥ ꯃꯐꯝꯗꯨ ꯌꯧꯔꯨꯔꯕꯣ
ꯌꯧꯔꯨꯔꯦ
ꯎꯝ ꯌꯥꯝꯗꯨ ꯐꯩꯌꯦ ꯃꯥ ꯑꯗꯨ ꯍꯜꯂꫭ
ꯇꯥꯏ ꯇꯥꯏ
ꯑꯣ ꯐꯔꯦ ꯑꯗꯣ ꯊꯦꯡꯉꯦ ꯇꯨꯝꯅꯅꯕ ꯇꯧꯔꯁꯦ ꯊꯝꯃꯒꯦ
ꯑꯣ ꯐꯔꯦ ꯐꯔꯦ ꯐꯔꯦ ꯅꯪ ꯐꯔꯦꯁꯦ
ꯎꯝ ꯐꯔꯁꯨ ꯐꯔꯁꯨ ꯊꯝꯃꯨ ꯊꯝꯃꯨ
ꯎꯝ